ꯍꯜꯂꯣ ꯍꯜꯂꯣ
ꯌꯥꯅꯤ ꯌꯥꯅꯤ ꯇꯌꯦ
ꯂꯤꯁꯤꯡ ꯑꯃ
ꯀꯩꯅꯣ ꯂꯤꯁꯤꯡ ꯑꯃ
ꯍꯣꯢ ꯌꯥꯥꯢ ꯌꯥꯢ
ꯑꯩ ꯃꯅꯤꯄꯨꯔ ꯇ꯭ꯔꯥꯟꯁꯂꯦꯁꯟ ꯍꯥꯄꯝꯃꯦ ꯍꯣꯔꯦꯟ ꯇꯧꯔꯒ ꯌꯦꯡꯉꯒꯦ ꯑꯗꯨꯀꯥꯟꯅ ꯍꯥꯏꯔꯛꯀꯦ ꯃꯑꯣꯡ ꯀꯃꯥꯏꯅ ꯇꯧꯕꯅꯣꯗꯣ
ꯑꯃꯅ ꯃꯉꯥ ꯍꯥꯏꯗꯤ ꯀꯩꯅꯣ ꯑꯣ ꯂꯤꯁꯤꯡ ꯃꯉꯥ ꯑꯥ ꯌꯦꯡꯒꯦ ꯐꯪꯉꯝꯒꯅꯤ ꯐꯪꯕꯩꯗꯤ ꯑꯥ ꯀ꯭ꯋꯥꯂꯤꯐꯥꯏ ꯑꯣꯏꯅꯤꯗꯣ ꯅꯠꯇ꯭ꯔꯣ
ꯀꯩꯂꯝ ꯊꯥꯗꯣꯢꯔꯣ ꯂꯤꯁꯤꯡ ꯃꯉꯥ ꯍꯥꯏꯗꯨꯗ
ꯀ꯭ꯋꯥꯂꯤꯐꯥꯏ ꯑꯣꯏꯕꯩꯗꯣ ꯏꯖꯤꯞꯅ ꯑꯗꯨ ꯂꯨꯄꯥ ꯂꯤꯁꯤꯡ ꯃꯉꯥ ꯂꯤꯁꯤꯡ ꯑꯃ ꯊꯥꯅꯕꯅꯦ ꯂꯤꯁꯤꯡ ꯃꯉꯥ ꯐꯪꯉꯦ
ꯏꯖꯤꯞ ꯅ
ꯉꯥꯢꯈꯣ ꯈꯣ ꯌꯦꯡꯒꯦ ꯀꯌꯥ ꯐꯪꯕ
ꯑꯣ ꯀꯅꯥꯏ ꯊꯥꯗꯣꯏꯅꯣ
ꯑꯥ ꯃꯤ ꯍꯥꯞꯄꯦ
ꯂꯨꯄꯥ ꯁꯤꯡ ꯃꯉꯥ ꯆꯥꯇꯔꯦꯠ ꯐꯉꯦ ꯎꯝ ꯀꯥꯄꯣ ꯀꯥꯄꯣ ꯑꯩ ꯍꯥꯟꯕꯤꯔꯒꯦ ꯎꯝ ꯍꯣ ꯍꯣꯏ ꯎꯝ ꯑꯥꯎ
ꯑꯦ ꯉꯁꯤ ꯏꯖꯤꯠ ꯄꯥꯏꯗꯕ ꯏꯖꯤꯠ ꯄꯥꯏꯗꯕ ꯀꯥꯡꯕꯨ ꯑꯃ ꯌꯥꯝ ꯌꯥꯎꯔꯛꯀꯅꯤ
ꯄꯥꯏꯗꯕ ꯄꯥꯏꯅꯕ
ꯄꯥꯏꯅꯕ
ꯕꯅꯤ ꯂꯤ
ꯀꯩꯁꯨ ꯑꯔꯖꯦꯟꯇꯤꯅꯥꯅ ꯕꯣꯜ ꯁꯥꯟꯅ ꯔꯣꯏꯌꯦ ꯉꯁꯤ
ꯉꯥꯢꯈꯣꯀꯣ ꯍꯜꯂꯣ
ꯍꯥꯎ
ꯅꯥꯏꯟꯇꯤ ꯃꯤꯠ ꯅꯥꯏꯟꯇꯤ ꯃꯤꯅꯠ ꯇꯨꯌꯦꯕ ꯂꯨꯄꯥ ꯂꯤꯁꯤꯡ ꯇꯔꯥꯅꯤꯊꯣꯏꯃꯨꯛ ꯂꯩꯅꯤ
ꯅꯥꯟꯇꯤ ꯃꯤꯅꯤꯠꯇ ꯏꯖꯤꯞꯅ ꯗ꯭ꯔꯣ ꯑꯣꯐ ꯂꯩꯔꯗꯤ ꯀꯌꯥ ꯂꯩ ꯍꯥꯥ
ꯍꯣꯏ ꯂꯤꯁꯤꯡ ꯑꯝꯅ ꯂꯤꯁꯤꯡ ꯇꯔꯥꯏꯟꯊꯣꯏ ꯌꯦꯡꯒꯦ ꯗꯣꯔꯦꯟ ꯑꯣ ꯗ꯭ꯔꯣ ꯑꯣꯛꯄ ꯍꯥꯏꯟꯇ꯭ꯔꯣ ꯗꯣꯔꯦꯟ
ꯑꯗꯨꯝ ꯑꯗꯨꯃꯥꯢꯅꯦ
ꯑꯣ
ꯉꯁꯤꯗꯤ ꯕꯣꯟ ꯀꯥꯄꯝꯗ ꯌꯦꯡꯎꯗꯣꯏꯔ ꯅꯪ
ꯑꯣꯏꯅꯤꯗ ꯂꯤꯁꯤꯡ ꯑꯃ ꯍꯣ ꯍꯣꯏ ꯍꯣꯏ ꯌꯦ ꯍꯣꯏ ꯅꯣꯡꯇꯥꯏ
ꯑꯣ ꯅꯣꯡ ꯀꯌꯥꯝ ꯀꯟ ꯇꯥꯏ
ꯍꯥꯎꯕꯅꯦ ꯕꯤꯡꯒ ꯑꯈꯣꯏ ꯃꯔꯤ ꯆꯠꯂꯨꯕ ꯅꯣꯡ ꯖꯨꯝ ꯀꯟꯈꯠꯂꯛ ꯑꯗꯨꯝ ꯐꯝꯃ ꯂꯧꯔ ꯈꯔ ꯀꯥꯝꯃ ꯑꯗꯨꯝ ꯂꯩ
ꯂꯧ ꯄꯥꯛ ꯍꯨꯟꯅꯔꯝꯒꯤꯔꯣꯏ ꯉꯁꯤꯒꯤ
ꯑꯗꯨꯒ ꯅꯝꯃꯒꯗꯤꯀꯣ ꯀꯩꯅꯣ ꯂꯣꯏ ꯇꯧꯔꯦ
ꯇꯨꯔꯦꯟ ꯗꯩ
ꯑꯩ ꯀꯩꯅꯣꯝ ꯍꯪꯒꯦ ꯇꯧꯅꯤꯅꯦ ꯅꯪ ꯑꯃ ꯇꯣꯇꯣ ꯇꯣꯇꯣ ꯐ꯭ꯔꯤ ꯕꯦꯠ ꯇꯣꯞ ꯐ꯭ꯔꯤ ꯕꯦꯠ ꯍꯥꯏꯗ ꯑꯃ ꯑꯩꯉꯣꯟꯗ ꯊꯥꯍꯟꯗ꯭ꯔꯣ ꯑꯗꯨꯏꯗꯣ ꯍꯥꯏꯗꯤ ꯀꯩꯅꯣ ꯑꯩꯒꯤ ꯑꯥ ꯆꯨꯝꯃꯤꯔ ꯀꯩꯅꯣꯗꯤ ꯊꯥꯔꯦꯕꯥ ꯀꯩ ꯍꯥꯏꯅꯤ ꯑꯃ ꯃꯣꯏ ꯍꯟꯗ꯭ꯔꯦꯠ ꯄꯣꯏꯟꯁ ꯍꯥꯏ ꯌꯥ ꯊꯥꯔꯛꯑꯦꯕ ꯍꯟꯗ꯭ꯔꯦꯠ ꯄꯤ ꯇꯤ ꯑꯦꯁ ꯐꯪꯉꯦꯕ ꯑꯩ ꯑꯗꯨ ꯀꯃꯥꯏ ꯀꯂꯦꯝ ꯇꯧꯗꯣꯏꯅꯣ
ꯀꯝꯐꯥꯝ ꯊꯥꯕꯗꯣ ꯀꯝꯐꯥꯝ ꯊꯥꯒ꯭ꯔꯗꯤ ꯄꯣꯃꯣ ꯀꯣꯠ ꯐꯪꯗꯣꯏꯅꯦ ꯆꯨꯝꯃꯗꯤ ꯄꯣꯃꯣ ꯀꯣꯠ ꯐꯪꯉꯣꯏ ꯍꯥꯏ ꯂꯩꯕꯅꯦ ꯄ꯭ꯔꯣꯃꯣꯀꯣꯠꯀꯤ ꯊꯣꯛꯐꯝꯗꯣ ꯑꯗꯨꯗ ꯄ꯭ꯔꯣꯃꯣꯀꯣꯠ ꯐꯪꯉꯛꯇꯕ꯭ꯔꯥ ꯑꯥ
ꯐꯪꯗꯦ ꯑꯗꯨꯅ ꯑꯩ ꯄꯥꯁꯋꯥꯠ ꯁꯤꯟꯕꯩꯅꯦꯕ ꯊꯥꯗꯦꯕ ꯒ꯭ꯔꯤꯟꯅ ꯉꯥꯜꯂꯦꯕ
ꯍꯣꯔꯦꯜ ꯢꯁꯀꯤꯜ ꯁꯣꯠ ꯊꯥꯔꯛꯑꯣ ꯀꯃꯥꯢ ꯂꯩꯕꯅꯣ ꯑꯩ ꯌꯦꯡꯒꯦ ꯑ ꯍꯧꯔꯦꯟ ꯏꯁꯀ꯭ꯔꯤꯟꯁꯣꯠ ꯀꯨꯝꯕ ꯊꯥꯔꯛꯑꯣ ꯌꯦꯡꯒꯦ ꯒ꯭ꯔꯤꯟ ꯉꯥꯜꯂꯒ ꯕꯣꯟ ꯃꯦꯁꯇꯤ ꯂꯣꯏꯈ꯭ꯔꯕ ꯅꯪ ꯊꯥ ꯃꯈꯩꯗꯣ
ꯄꯨꯂꯞ ꯂꯣꯏꯒ꯭ꯔꯦ
ꯍꯣꯔꯦꯟ ꯏꯁꯀ꯭ꯔꯤꯟ ꯁꯣꯠ ꯊꯥꯔꯛꯑꯣꯕ ꯑꯩ ꯌꯦꯡꯒꯦꯕ
ꯍꯣꯏꯌꯦꯕ ꯃꯦꯁ ꯇꯔꯥꯅꯤꯊꯣꯏ ꯇꯥꯛꯄꯗ ꯄꯨꯂꯞ ꯆꯨꯝꯗ꯭ꯔꯁꯨ ꯌꯥꯏꯌꯦꯕ ꯇꯔꯦꯠ ꯇꯩ ꯑꯁꯨꯛ ꯐꯪꯕ ꯅꯤꯄꯥꯥꯟ ꯆꯨꯝꯕꯅ ꯁꯨꯛ ꯐꯪꯕ ꯃꯥꯜ ꯁꯨꯝꯕꯅ ꯑꯁꯨꯛ ꯐꯪꯕ ꯍꯥꯏꯅ ꯂꯩꯌꯦꯕ ꯑꯗꯨꯏꯅꯤꯗ
ꯅꯤ ꯅꯤꯄꯥꯜꯅꯤ ꯆꯨꯝꯦ ꯅꯤꯄꯥꯜꯅꯤ ꯆꯨꯝꯃꯦ
ꯅꯤꯄꯥꯜ ꯆꯨꯝꯃꯦ ꯑꯗꯩꯗꯤ ꯍꯟꯗ꯭ꯔꯦꯠ ꯄꯣꯏꯟꯗꯤ ꯐꯪꯒꯗꯕꯅꯦ ꯄ꯭ꯔꯣꯃꯣ ꯀꯣꯗ ꯍꯟꯗ꯭ꯔꯦꯠ
ꯅꯤꯄꯥꯟ
ꯐꯪꯗꯣꯏꯅꯦꯕ ꯑꯗꯨꯗꯤ ꯀꯟꯐꯥꯔꯝ ꯑꯣꯏꯒꯦ ꯑꯟꯀꯟꯐꯥꯔꯝ ꯑꯣꯏꯒꯦꯗꯣ ꯑꯗꯣ ꯑꯝꯇꯪ ꯌꯦꯡꯒꯤꯒꯦ ꯊꯥꯔꯛꯑꯣ
ꯃ ꯍꯥꯏꯗꯣ ꯑꯩ ꯌꯦꯡꯉꯛꯒꯦꯕꯀꯣ
ꯉꯁꯥꯏ ꯂꯨꯄꯥ ꯆꯅꯤꯄꯥꯟ ꯀꯩꯅꯣ ꯐꯪꯉꯦꯕ ꯃꯣꯃꯣꯗ ꯆꯅꯤꯄꯥꯟ ꯅꯤꯐꯨ ꯑꯩ ꯄꯥꯁꯋꯥꯠ ꯆꯦꯟꯁ ꯇꯧꯈꯔꯦ ꯅꯪꯅ ꯄꯩꯁꯥ ꯈꯔ ꯊꯥꯕ ꯉꯔꯥꯡꯁꯨ ꯂꯤꯁꯤꯡ ꯀꯨꯟꯃꯉꯥ ꯁꯠꯂꯦꯕ ꯑꯩ ꯑꯩꯅ ꯑꯗꯨ ꯑꯩ ꯀꯤꯗ ꯑꯗꯨꯝ ꯀꯩꯅꯣꯗ ꯑꯣꯏꯅ ꯀꯩꯅꯣꯗ ꯑꯣꯏꯅ ꯇꯧꯔꯝꯃꯦ ꯁꯤꯁꯤ ꯄꯦꯔꯣꯠ ꯄꯦꯔꯣꯠ ꯀꯟ
ꯄꯔꯥꯛ ꯀꯝꯐꯥꯟꯅ ꯊꯥꯔꯤ ꯄꯨꯡ ꯃꯈꯣꯠꯇ ꯐꯪꯕꯗ ꯌꯧ ꯐꯪꯉꯝꯒꯅꯤ ꯂꯩ ꯄꯣꯃꯣ ꯀꯣꯠꯀꯤ ꯁꯦ ꯇꯤꯡꯂꯣ ꯍꯣꯏ ꯑꯗꯨ ꯐꯪꯉꯗꯤꯗꯣ ꯒꯦꯝ ꯁꯥꯟꯅꯕ꯭ꯔꯥ ꯑꯗꯩꯗꯤ ꯕꯣꯜ ꯊꯥꯕ꯭ꯔ ꯌꯥꯕ꯭ꯔꯥ ꯑꯗꯨꯗꯩꯗꯤ ꯀꯩꯅꯣꯝꯗꯤ ꯇꯧꯕ ꯌꯥꯔꯦ ꯑꯩ ꯍꯦ ꯐꯖꯅ ꯆꯉ ꯌꯦꯡꯉꯗ꯭ꯔꯗꯤ ꯐꯪꯉꯣꯏ ꯅꯍꯥꯟꯋꯥꯏ ꯑꯩꯈꯣꯏꯁꯨ ꯇꯧꯁꯦꯕ ꯐꯪꯗꯤ ꯐꯪꯗꯣꯏꯅꯦꯕ ꯁꯤꯅꯕ ꯌꯥꯍꯟꯒꯅꯤꯕ ꯑꯗꯩ ꯕꯣꯜ ꯀꯣꯟꯅꯔꯒ ꯒꯦꯝ ꯁꯥꯟꯅꯕꯤ ꯂꯩꯑꯦꯕ ꯍꯥ ꯆꯪꯉ ꯌꯦꯡꯉꯣ ꯃꯣꯏ ꯀꯩꯀꯩ ꯊꯥꯕꯗꯨꯗ ꯀꯃꯥꯏꯅ ꯊꯣꯛꯂꯛ
ꯑꯩ ꯂꯥꯢꯔꯤꯛ ꯀꯃꯥꯏꯅ ꯀ꯭ꯂꯦꯝ ꯇꯧꯗꯣꯏꯅꯣ ꯑꯩ ꯒ꯭ꯌꯥꯟ ꯇ ꯇꯥꯗꯔꯤ
ꯑꯗꯨꯅꯦ ꯀ꯭ꯂꯦꯝ ꯇꯧꯕꯝꯗꯤ ꯂꯩꯕꯅꯦꯕ ꯃꯣꯏ ꯃꯅꯨꯡꯗ ꯑꯩꯁꯨ
ꯑꯩ ꯍꯣꯔꯦꯜ
ꯌꯦꯡꯉꯣ
ꯪ ꯑꯩ ꯑꯦꯖꯦꯟꯗ ꯂꯣꯏ ꯍꯥꯜꯍꯜꯂꯦꯅ ꯍꯧꯀꯥꯟ
ꯑꯣ ꯀꯋꯥꯒꯤꯖꯤꯅ
ꯑꯗꯨ ꯍꯥꯟꯕꯩꯗꯨꯗꯤ ꯑꯩꯅ ꯍꯜꯂꯤꯀꯣ ꯄꯩꯁꯥ ꯑꯌꯥꯝꯕꯅꯤ ꯏꯁꯦꯅ ꯍꯥꯜꯍꯜꯂꯦ ꯑꯗꯨꯒ ꯂꯧꯊꯣꯛꯑꯁꯨ ꯌꯥꯝꯃꯗꯤ ꯑꯦꯖꯦꯟ ꯑꯗꯨꯝ ꯂꯧꯊꯣꯛꯑꯅꯤ ꯂꯝꯕꯤꯅꯕ
ꯑꯗꯨꯒ ꯄꯦꯃꯦꯟ ꯇ꯭ꯌꯨꯔꯤ ꯁꯦꯝꯒꯦꯁꯨ ꯍꯥꯏꯗꯦ ꯃꯨꯛ ꯑꯗꯨ ꯀꯔꯤꯒꯤꯅꯣꯁꯤꯅ ꯑꯟꯗ ꯔꯤꯚ꯭ꯌꯨ ꯊꯥꯔꯦꯂꯧ ꯑꯦꯄ꯭ꯨꯞ ꯊꯥꯔꯣꯏꯗ꯭ꯔꯣ ꯑꯗꯣ ꯌꯥꯔꯣꯏ ꯌꯦ
ꯄꯩꯁꯥ ꯀꯛ ꯈꯤꯕ꯭ꯔ
ꯄꯩꯁꯥ ꯀꯛꯈ꯭ꯔꯕ ꯀꯛꯈꯤꯗꯕ꯭ꯔꯥ
ꯑꯩꯌꯦ ꯑꯩ ꯑꯩꯁꯨ ꯑꯦꯀꯥꯎꯟꯗꯩ ꯀꯛꯈ꯭ꯔꯦꯕ
ꯌꯥꯗ꯭ꯔꯕꯗꯤ ꯑꯩ ꯑꯦꯖꯦꯟꯗ ꯀꯥꯛ ꯁꯠꯍꯟꯒꯤ ꯌꯥꯢꯅꯦ ꯂꯨꯄꯥ ꯆꯧꯉꯥꯗꯪ ꯑꯣꯏꯔꯁꯨ ꯑꯗꯨꯝ ꯁꯠ ꯌꯥꯕꯅꯤ ꯑꯩꯅ ꯑꯃꯨꯛ
ꯌꯥꯕꯅꯤ
ꯆꯥ ꯂꯤꯁꯤꯡ ꯑꯃꯗꯩ ꯂꯧꯊꯣꯛꯄꯅꯦ ꯃꯣꯢꯁꯨ ꯀꯩꯅꯣ ꯇꯧꯕꯒꯤ ꯍꯥꯜꯂꯤ
ꯆꯞꯃꯥꯟꯅꯩ ꯀꯩꯅꯣ ꯅꯪ ꯏꯖꯦꯟꯗ ꯁꯠꯂ ꯒ ꯃꯣꯏꯗ ꯁꯠꯂꯝꯕ
ꯑꯗꯨ ꯑꯩꯗꯤ ꯃꯣꯏꯃꯨꯛ ꯍꯥꯏꯔꯒꯦꯕ ꯑꯗꯨꯝ ꯃꯥꯅ ꯄꯩꯁꯥ ꯀꯥꯞꯄꯛꯑꯅꯤ ꯑꯩꯉꯣꯟꯗ ꯍꯥꯢꯗꯤ ꯄꯩꯁꯥ ꯑꯗꯨꯝ ꯏꯁꯥꯗꯗꯤ ꯔꯤ ꯃꯣꯏꯅ ꯑꯃꯨꯛ ꯇꯧꯋꯤꯗꯅ
ꯑꯁ ꯑꯇꯩꯒꯤ ꯅꯠꯇꯦꯗ ꯆꯞ ꯃꯥꯟꯅꯩꯕ ꯍꯧꯖꯤꯛ ꯃꯌꯥꯝꯅ ꯇꯧꯔꯛꯏꯕ ꯗꯤꯄꯣꯖꯤꯠ ꯈꯨꯇꯧꯗꯣ ꯑꯗꯨꯒ ꯃꯣꯏꯇꯩꯗꯧ ꯃꯥꯟꯅꯩ ꯆꯞ ꯃꯥꯟꯅꯩ ꯃꯌꯥꯝꯗꯣ ꯑꯩꯈꯣꯏꯒꯗꯤ ꯁꯛ ꯃꯥꯏ ꯈꯔꯥ ꯎꯅꯗꯕꯒꯤ ꯑꯩꯈꯣꯏꯅ ꯄꯩꯁꯥ ꯀꯥꯞ ꯊꯥꯕꯩ ꯋꯥꯅꯦꯕ ꯑꯗꯩ ꯄꯩꯁꯥ ꯀꯥꯞꯈ꯭ꯔꯦ ꯈꯪꯉꯦꯗꯅ ꯑꯩꯈꯣꯏꯅ ꯑꯃꯨꯛ ꯃꯣꯏꯗ ꯄꯩꯁꯥ ꯀꯥꯞ ꯃꯣꯢ ꯍꯥꯏꯕꯗꯣ ꯐꯣꯟ ꯇꯧꯔꯒ ꯑꯩ ꯌꯥꯝꯕ ꯄꯩꯁꯥ ꯀꯞꯄꯒꯦ ꯍꯥꯏꯔ ꯇꯧꯅꯩꯗꯅ ꯑꯗꯨꯒꯤ ꯋꯥꯅꯤꯗ
ꯑꯨꯝ
ꯑꯗꯣ ꯑꯩꯈꯣꯏꯗꯤ ꯑꯃꯨꯛ ꯋꯥꯔꯤꯁꯨ ꯇꯧꯋꯦ ꯋꯥꯔꯤꯒꯤ ꯅꯨꯄꯥꯗꯨꯅ ꯑꯃꯨꯛ ꯈ꯭ꯋꯥꯏ ꯆꯥꯎꯋꯦ ꯃꯥꯗꯤ ꯑꯃꯨꯛ ꯍꯧꯖꯤꯛꯀꯤ ꯃꯥ ꯑꯦꯖꯦꯟ ꯅꯣꯏ ꯂꯩꯀꯥꯏꯒꯤ ꯑꯦꯖꯦꯟ ꯑꯣꯏꯗꯦ ꯑꯃꯨꯛ ꯑꯩꯈꯣꯏ ꯏꯟꯗꯤꯌꯥꯒꯤ ꯃꯈꯥꯗ ꯏꯟꯗꯤꯌꯥꯒꯤ ꯃꯈꯥꯃꯨꯛ ꯑꯣꯏꯕ ꯑꯣꯏꯔꯝꯂꯦꯕ ꯍꯧꯖꯤꯛꯀꯤ ꯋꯥꯔꯤꯒꯤ ꯁꯤꯗꯤ ꯀꯨꯏꯔꯕꯅꯦ ꯃꯣꯏꯅ ꯑꯃꯨꯛ ꯗꯥꯏꯔꯦꯛ ꯃꯣꯏ ꯑꯥ ꯀꯝꯄꯦꯅꯤ ꯃꯈꯥꯗꯩ ꯇꯧꯔ ꯇꯧ ꯇꯧꯕꯅꯦꯕ ꯃꯥꯗꯤ ꯑꯩꯈꯣꯏꯁꯨ ꯑꯣꯏꯕ ꯌꯥꯏꯑꯦꯕ ꯁꯤ ꯑꯦꯖꯦꯟꯁꯤ ꯑꯩꯁꯨ ꯔꯦꯀꯣꯠ ꯐꯪꯉꯕꯅꯤꯍꯦ ꯑꯩꯩ ꯇꯟꯕꯩꯅꯤ ꯑꯩ ꯍꯥꯢꯗꯤ ꯃꯣꯏ ꯀꯣꯠ
ꯃꯣꯏ ꯂꯨꯄꯥ ꯂꯤꯁꯤꯡ ꯃꯥꯄꯜ ꯂꯤꯁꯤꯡ ꯃꯥꯄꯟ ꯊꯤꯌꯨ ꯍꯥꯏꯗ꯭ꯔꯣ
ꯑꯩꯕꯨꯗꯤ ꯃꯉꯥ ꯊꯤꯔꯣ ꯃꯉꯥ ꯊꯤꯌꯣ ꯍꯥꯏꯔꯛꯑꯦ
ꯊꯤꯌꯣ ꯍꯥꯢꯕꯅꯦꯕ ꯑꯗꯨꯢꯗꯣ ꯌꯥ ꯊꯤ ꯑꯗꯨ ꯑꯩ ꯃꯦꯁꯦꯁ ꯂꯥꯛꯑꯃꯕꯅꯤꯅꯦ ꯑꯩꯗꯣ ꯀꯞꯄꯤꯔꯣ ꯇꯧꯕꯤꯔꯣꯅ ꯃꯅꯨꯡ ꯃꯤ ꯈꯔꯗꯅꯦꯕ
ꯑꯩ ꯋꯥ ꯇꯝꯃꯅꯤꯡꯗꯦ ꯑꯩꯗꯤ ꯑꯩ ꯅꯍꯥꯋꯥꯏꯗꯩꯅꯤꯗ ꯀꯨꯏꯔꯦ
ꯑ ꯏꯖꯦꯟꯕꯨꯗꯤ ꯑꯣꯏꯕ ꯑꯗꯨꯏꯁꯨ
ꯅꯠꯇꯦ
ꯋꯥ ꯋꯥꯟ ꯀꯌꯥ ꯊꯅꯕꯅꯤ
ꯑꯗꯨ ꯆꯞ ꯃꯥꯟꯅꯩ ꯃꯤꯅ ꯑꯃꯗ ꯗꯤꯄꯣꯖꯤꯠ ꯇꯧꯔꯤꯕ ꯈꯨꯗꯤꯡ ꯑꯩ ꯐꯥꯏꯚ ꯄꯥꯔꯁꯦꯟ ꯐꯪꯉꯦ ꯃꯣꯢꯅ ꯑꯗꯨꯝ ꯄꯩꯁꯥ ꯊꯥꯅꯩꯗ
ꯑꯗꯩ ꯑꯗꯨ ꯍꯥꯏꯗꯤ ꯕꯣꯜꯁꯦ ꯃꯅꯨꯡꯅ ꯈꯔ ꯂꯩꯅꯩ
ꯑꯁ ꯅꯪꯅ ꯋꯥꯔ ꯀꯞ ꯃꯅꯨꯡꯗ ꯀꯛꯆꯤꯡꯗ ꯃꯤ ꯈꯔ ꯍꯦꯟꯅ ꯊꯥꯕ ꯃꯤ ꯋꯥꯔꯜ ꯀꯞꯇꯩꯗꯤ ꯑꯍ ꯂꯤ ꯀꯩꯅꯣꯅ ꯍꯦꯟꯅ ꯀ꯭ꯂꯕ ꯀ꯭ꯂꯕꯀꯤꯅꯦ ꯊꯥꯅꯩ ꯕꯣꯜ ꯄꯩꯁꯥ ꯊꯥꯕ
ꯃꯤꯅꯤꯠ ꯃꯤ ꯃꯤꯅꯤꯠꯇꯤ ꯇꯥ ꯇꯥ ꯑꯗꯨꯝ ꯁꯥꯟꯅꯗꯣꯢꯔ ꯇꯥꯇꯥꯔ ꯑꯗꯨꯝ ꯁꯥꯟꯅꯗꯣꯔ ꯅꯠꯇ꯭ꯔꯒꯅ
ꯑꯣ ꯊꯝꯃꯣ ꯑꯩ ꯊꯝꯃꯒ ꯇꯧꯔꯛꯀꯦ
ꯍꯥꯥ ꯍꯣꯢ